ꯍꯜꯂꯣ ꯇꯥꯔꯕꯣ
ꯇꯥꯏꯌꯦ ꯇꯥꯏꯌꯦ
ꯑꯣ ꯀꯩꯗꯧꯔꯝꯃꯤꯅꯣ ꯑꯩꯁꯦ ꯅꯪꯒ ꯋꯥꯔꯤ ꯁꯥꯟꯅꯗꯕꯁꯨ ꯀꯨꯏꯌꯦ ꯀꯨꯏꯔꯦꯅ ꯇꯧꯔꯛꯑꯃꯤꯅꯤꯅꯦ
ꯑꯁ ꯑꯩꯔꯣ ꯀꯩꯁꯨ ꯇꯧꯗꯦꯗ ꯅꯨꯃꯤꯗꯥꯡ ꯋꯥꯏꯔꯝꯒꯤ ꯁꯨꯝ ꯅꯥꯛ ꯍꯛꯆꯤꯡ ꯂꯥꯡꯒꯦꯅ ꯁꯨꯝ ꯑꯩꯈꯣꯏꯗ ꯆꯠꯄ ꯁꯥꯟꯅꯔꯝꯃꯤꯅꯦ ꯑꯩꯈꯣꯏ ꯅꯥꯀꯟꯒꯤ ꯍꯤꯟꯗꯨ ꯃꯆꯦꯀꯣ ꯑꯗꯨꯏꯗꯨꯗ ꯅꯪꯗꯤ ꯀꯩꯗꯧꯔꯝꯃꯤꯒꯦ
ꯑꯩꯁꯨ ꯀꯩꯁꯨ ꯇꯧꯔꯝꯗꯦꯗ ꯁꯨꯝ ꯂꯩꯔꯝꯕꯅꯤ ꯑꯗ ꯅꯪꯗꯣ ꯃꯄꯥꯟ ꯂꯝꯗ ꯆꯠꯈ꯭ꯔꯦ ꯅ ꯃꯤꯅ ꯍꯥꯏꯅꯕ ꯇꯥꯕꯗꯨꯗ ꯑꯩꯁꯨ ꯈꯪꯍꯧꯗ꯭ꯔꯦ ꯀꯗꯥꯥꯏꯗꯅꯣ ꯀꯩ ꯂꯝꯅ ꯆꯠꯂꯤꯅꯣ ꯀꯩ ꯗꯧꯔꯤꯅꯣꯅ ꯁꯨꯝ ꯈꯪꯒꯦꯅ ꯇꯧꯔꯛꯑꯝꯕꯅꯤ
ꯃꯄꯜꯂꯝꯗ ꯆꯥꯠ ꯆꯄ ꯍꯥꯏꯔꯒ ꯃꯤꯅ ꯉꯥꯛ ꯃꯤꯕ ꯇꯥꯕꯗ ꯌꯥꯝꯅ ꯀꯩꯅꯣ ꯇꯧꯕ ꯌꯥꯝ ꯀꯔꯤ ꯊꯕꯛ ꯑꯆꯧꯕꯒ ꯇꯧꯕꯒ ꯆꯠꯄ ꯃꯥꯂꯝꯒꯅꯤ ꯑꯗꯨꯒꯤ ꯅꯠꯇꯦꯗ ꯀꯩꯝꯇ ꯌꯨꯝꯗ ꯂꯩꯕꯗꯣ ꯄꯩꯁꯥꯁꯨ ꯊꯣꯛꯇꯦ ꯑꯗꯨꯏꯗꯨꯅ ꯃꯄꯥꯟ ꯂꯝꯗ ꯆꯠꯂꯒ ꯑꯗꯨꯒ ꯁꯨꯝ ꯏꯃꯨꯡꯒꯤ ꯃꯇꯦꯡ ꯄꯥꯡꯕ ꯑꯣꯏꯅ ꯑꯗꯒꯤ ꯏꯁꯥꯗꯁꯨ ꯈꯔ ꯁꯨꯝ ꯁꯤꯡꯕ ꯃꯤꯠ ꯅꯥ ꯆꯤꯡꯕꯗꯨ ꯍꯦꯟꯒꯠꯅꯕ ꯀꯩꯅꯣ ꯇꯧꯒꯦꯅ ꯍꯥꯏꯔꯒꯁꯨ ꯃꯄꯥꯟ ꯊꯣꯛꯂꯛꯄꯅꯤꯗ ꯀꯩꯁꯨ ꯈꯪꯗꯦꯗ ꯍꯧꯖꯤꯛ ꯑꯗꯨꯝ ꯊꯕꯛꯄꯨꯗꯤ ꯆꯠꯄꯗꯨ ꯍꯧꯔꯦ ꯅꯍꯥꯟ ꯑꯩꯈꯣꯏ ꯑꯩꯈꯣꯏ ꯂꯩꯀꯥꯏꯒꯤ ꯏꯆꯦ ꯑꯃ ꯂꯩꯕꯗꯨ ꯏꯆꯦ ꯑꯃ ꯂꯩꯕꯗꯨꯅ ꯃꯥꯅ ꯍꯥꯏꯅꯕꯤꯔꯦ ꯃꯥꯅ ꯍꯥꯟꯅ ꯌꯥꯎꯔꯝꯕ ꯃꯐꯝꯗꯨꯗꯅꯦꯕ ꯑꯗꯣ ꯃꯥꯅ ꯍꯥꯟꯅ ꯌꯥꯎꯔꯝꯕ ꯑꯣꯐꯤꯁꯇꯨꯗꯅꯦ ꯑꯗꯨꯗ ꯃꯥꯅ ꯍꯥꯏꯅꯕꯤꯔꯒ ꯀꯩꯅꯣꯗꯨ ꯃꯥꯅ ꯄꯨꯁꯤꯜꯂꯒ ꯑꯗꯨꯝ ꯇꯧꯕꯅꯤꯗ ꯇꯧꯔꯤꯁꯦ ꯅꯪꯗꯤ ꯀꯃꯥꯏ ꯀꯃꯥꯏ ꯇꯧꯔꯤꯅꯣ ꯍꯧꯖꯤꯛꯀꯥꯟ ꯀꯩ ꯀꯩ ꯍꯣꯠꯅꯔꯒ ꯇꯧꯔꯤꯅꯣ
ꯑꯩꯁꯨ ꯀꯣꯆꯤꯡ ꯇꯧꯔꯤꯌꯦ ꯑꯩꯁꯨ ꯑꯗ ꯑꯉꯥꯡꯒꯨꯝꯕ ꯍꯣꯝ ꯇ꯭ꯌꯨꯇꯔ ꯇꯧꯒꯦ ꯅꯣꯏ ꯀꯟꯅ ꯊꯤꯔꯤ ꯐꯪꯗꯦꯅꯦ ꯍꯦꯛꯇ ꯍꯥꯏꯗꯤ ꯃꯃꯥ ꯃꯄꯥꯁꯤꯡꯁꯤꯅꯁꯨ ꯑꯦꯛꯁꯄꯤꯔꯤꯌꯦꯟꯁ ꯂꯩꯔꯕ ꯑꯣꯖꯥꯅ ꯍꯦꯛ ꯆꯠꯈꯤ ꯊꯤꯔꯛꯄ ꯑꯗꯨꯅ ꯍꯥꯏꯗꯤ ꯑꯩꯈꯣꯏꯗꯤ ꯍꯥꯟꯅꯗꯤ ꯇꯧꯔꯛꯇꯕꯅꯤꯅ ꯑꯗꯨꯝꯕꯗꯣ ꯁꯥꯇ꯭ꯔꯗꯣ ꯄꯥꯛꯅ ꯐꯪꯗꯦ ꯄꯩꯁꯥꯗꯣ ꯈꯔ ꯊꯣꯛꯑꯗꯤ ꯏꯁꯥꯒꯤ ꯁꯤꯡꯟꯅꯔꯒ ꯀꯣꯟꯅꯔꯗꯤ ꯐꯗꯧꯕ ꯅꯪꯅ ꯇꯧꯔꯤꯗꯣ ꯌꯥꯝ ꯐꯩꯅꯦ ꯀꯌꯥꯝ ꯀꯨꯏꯔꯒꯦ ꯅꯪꯅ ꯆꯠꯂꯤꯗꯨꯕꯣ
ꯑ ꯀꯨꯏꯕꯕꯨꯗꯤ ꯀꯨꯏꯗ꯭ꯔꯤꯗ ꯌꯥꯝꯅ ꯊꯥ ꯃꯔꯤꯒꯨꯝꯕ ꯑꯗꯨꯃꯥꯏꯅ ꯁꯨꯖꯤꯜꯂꯛꯑꯦ ꯅꯍꯥꯟ ꯉꯔꯥꯡ ꯅꯍꯥꯟ ꯇꯣꯂꯣ ꯐꯪꯗ꯭ꯔꯦ ꯍꯟꯗꯛ ꯊꯥꯒꯤ ꯑꯗꯣ ꯐꯩꯌꯦ ꯅꯪꯅ ꯇꯧꯔꯤꯗꯨꯁꯨ ꯑꯩꯗꯤ ꯑꯗꯨꯃꯥꯏꯅ ꯂꯥꯏꯔꯤꯛ ꯄꯥꯔꯒ ꯑꯗꯒꯤ ꯀꯣꯆꯤꯡ ꯇꯧꯕ ꯑꯗꯒꯤ ꯀꯩꯅꯣꯒꯤ ꯊꯕꯛꯀꯤ ꯄꯔꯤꯈ꯭ꯌꯥ ꯊꯥꯕ ꯈꯣꯠꯄ ꯆꯠꯄꯗꯣ ꯑꯗꯨꯃꯥꯏꯅ ꯇꯧꯕꯗꯣ ꯑꯩꯉꯣꯟꯗꯗꯤ ꯈꯔ ꯋꯥꯅ ꯊꯣꯛꯑꯗꯧꯕ ꯉꯝꯗ꯭ꯔꯕ ꯑꯗꯨꯅꯅꯤꯗ ꯑꯩꯅ ꯑꯗꯨꯃꯥꯏꯅ ꯑꯣꯏꯅ ꯊꯕꯛ ꯇꯧꯕ ꯂꯥꯛꯏꯒ ꯅꯣꯏ ꯈꯔ ꯅꯣꯏ ꯂꯥꯏꯔꯤꯛ ꯍꯩꯕ ꯅꯣꯏ ꯀꯣꯛꯅꯤꯡꯕ ꯅꯣꯏ ꯅꯣꯏꯗꯤ ꯑꯗꯨꯝ ꯑꯗꯨꯃꯥꯏꯅ ꯂꯥꯏꯔꯤꯛ ꯄꯥꯔꯒ ꯂꯥꯏꯔꯤꯛ ꯄꯥꯔꯒ ꯑꯗꯨꯝ ꯐꯖꯅ ꯑꯦꯛꯖꯥꯝ ꯑꯆꯧꯕ ꯊꯥꯔꯒ ꯊꯕꯛ ꯀꯔꯤ ꯀꯔꯥ ꯐꯖꯅ ꯆꯥꯎꯅ ꯇꯧꯕ ꯌꯥꯏꯗ ꯌꯥꯝ ꯀꯩꯅꯣ ꯇꯧꯔꯤ ꯃꯇꯝꯁꯨ ꯌꯥꯝꯅ ꯂꯩꯔꯤ ꯑꯩꯈꯣꯏꯒꯤ ꯑꯗꯨꯃꯥꯏꯅ ꯑꯉꯥꯡꯁꯨ ꯌꯥꯝ ꯑꯉꯥꯡꯁꯨ ꯑꯣꯏꯔꯤꯕꯅꯤꯅ ꯌꯥꯝ ꯑꯍꯟ ꯑꯣꯏꯕ ꯃꯤ ꯐꯥꯎꯕ ꯑꯗꯨꯝ ꯍꯧꯖꯤꯛ ꯑꯩꯈꯣꯏꯗꯒꯤ ꯈꯟꯕ ꯃꯤ ꯃꯌꯥꯝ ꯑꯃ ꯐꯥꯎꯕ ꯁ꯭ꯋꯥꯏꯗ ꯑꯗꯨꯝ ꯂꯥꯏꯔꯤꯛ ꯄꯥꯔꯒ ꯈꯣꯠꯂꯒ ꯑꯗꯨꯝ ꯑꯦꯛꯖꯥꯝꯒꯤ ꯇꯧꯔꯒ ꯈꯣꯠꯂ ꯍꯣꯠꯅꯔꯒ ꯑꯗꯨꯝ ꯂꯩꯅꯩꯌꯦꯗ ꯇꯧꯔꯤꯁꯦ ꯀꯩꯅꯣ ꯆꯨꯝꯃꯦ ꯅꯪꯅ ꯍꯥꯏꯔꯤꯗꯨꯁꯨ ꯍꯥꯏꯗꯤ ꯏꯁꯥꯒꯤ ꯈꯤꯇꯪ ꯏꯁꯥꯒꯤ ꯂꯅꯥꯏꯒꯤ ꯍꯣꯔꯁꯥꯠ ꯑꯣꯏꯅꯕ ꯑꯗꯒꯤ ꯆꯥꯕ ꯊꯛꯄꯗ ꯑꯣꯏꯔꯁꯨ ꯈꯤꯇꯪꯗ ꯑꯣꯏꯔꯁꯨ ꯃꯇꯦꯡ ꯄꯥꯡꯅꯕ ꯌꯨꯝꯗꯒꯤ ꯄꯨꯂꯞ ꯍꯧꯕꯗꯒꯤ ꯂꯣꯏꯕ ꯐꯥꯎꯕ ꯅꯤꯕ ꯍꯥꯏꯕꯗꯨꯗꯤ ꯅꯨꯡꯉꯥꯏꯇꯕꯅꯤ ꯑꯗꯨꯅ ꯏꯁꯥꯗ ꯈꯤꯇꯪ ꯃꯇꯦꯡ ꯄꯥꯡꯅꯕ ꯑꯗꯨꯃꯥꯏꯅ ꯑꯉꯥꯡ ꯀꯣꯆꯤꯡ ꯇꯧꯕꯗꯨ ꯌꯥꯝꯅ ꯐꯩꯌꯦ ꯑꯗꯨ ꯑꯩꯣꯏꯗ ꯃꯃꯥ ꯃꯄꯥꯁꯤꯁꯨ ꯍꯧꯖꯤꯛꯀꯥꯟꯁ ꯃꯣꯏꯁꯨ ꯃꯆꯥ ꯃꯈꯩꯁꯤ ꯍꯥꯏꯗꯤ ꯍꯥꯏꯗꯤ ꯑꯅꯧꯕꯅꯤ ꯍꯥꯏꯇꯥꯥꯔꯒꯗꯤ ꯃꯣꯏꯅ ꯀꯔꯤꯅꯦ ꯈꯜꯜꯂꯤꯦ ꯍꯥꯏꯗꯤ ꯀꯔꯤ ꯍꯥꯏꯔꯝꯃꯣꯏꯗꯕꯒꯨꯝ ꯈꯟꯕ꯭ꯔꯥ ꯅꯠꯇ꯭ꯔꯒꯅ ꯃꯣꯏꯅ ꯀꯤꯕꯒꯤꯔ ꯀꯔꯤꯒꯤꯅꯣꯗꯤ ꯈꯪꯗꯦ ꯃꯣꯏꯁꯨ ꯍꯥꯟꯅ ꯇꯧꯔꯝꯕ ꯑꯗꯨꯗꯩ ꯃꯃꯤꯡ ꯆꯠꯄ ꯈꯔ ꯑꯦꯛꯁꯄꯔꯤꯌꯦꯟꯁ ꯂꯩꯔꯕ ꯑꯗꯨꯃꯥꯏꯅ ꯍꯦꯛꯇ ꯍꯥꯏꯕꯅꯤ ꯑꯩꯁꯨ ꯑꯥꯗ ꯂꯩꯔꯤꯉꯩꯗ ꯑꯗꯨꯃꯥꯏꯅ ꯑꯉꯥꯡ ꯀꯣꯆꯤꯡ ꯇꯧꯁꯤꯔꯥ ꯈꯣꯠꯁꯤꯔꯅ ꯍꯥꯏꯅꯩ ꯑꯗꯨꯃꯥꯏꯅ ꯊꯤꯔꯝ ꯃꯥꯜꯅꯤ ꯑꯩꯁꯨ ꯐꯪꯗꯕꯗꯒꯤ ꯑꯗꯨꯝ ꯌꯨꯝꯗ ꯍꯜꯂꯛꯛꯇ꯭ꯔꯦ ꯇꯧꯋꯁꯦ ꯑꯗꯣ ꯀꯩꯅꯣ ꯇꯧꯋꯦ ꯑꯩꯁꯨ ꯑꯗꯨꯃꯥꯏꯅ ꯈꯪꯅꯕ ꯃꯤ ꯂꯩ ꯇꯥꯔꯒꯗꯤ ꯑꯈꯪꯕ ꯃꯤ ꯂꯩ ꯇꯥꯔꯒꯗꯤ ꯑꯗꯨꯝ ꯍꯥꯏꯔꯛꯀꯦ ꯣꯟꯪ ꯅꯪꯅ ꯇꯧꯒꯦ ꯈꯪꯉꯅ ꯀ꯭ꯂꯥꯁ ꯀꯌꯥ ꯀꯌꯥꯒꯤ ꯑꯉꯥꯡꯁꯤꯡ
ꯍꯣꯏ ꯍꯣꯏ ꯍꯥꯏꯕꯤꯔꯛꯑꯣ ꯑꯩꯅ ꯇꯧꯒꯦ ꯈꯜꯁꯦ ꯀ꯭ꯂꯥꯁ ꯑꯩꯠ ꯐꯥꯎꯒꯤ ꯃꯅꯨꯡꯗ ꯑꯗꯨꯝ ꯇꯧꯔꯒꯦꯅ ꯇꯧꯕ ꯍꯥꯏꯗꯤ ꯀ꯭ꯂꯥꯁ ꯌꯥꯝꯅ ꯌꯥꯝꯈ꯭ꯔꯗꯤ ꯑꯩꯁꯨ ꯑꯗꯨꯨ ꯂꯥꯏꯔꯤꯛ ꯑꯍꯨꯛ ꯄꯥꯗꯕ ꯌꯥꯔꯣꯏ ꯑꯉꯥꯡꯗꯨꯒꯤ ꯑꯗꯨꯅ ꯑꯩꯒꯤꯁꯨ ꯄꯥꯕ ꯃꯣꯏꯁꯨ ꯄꯥꯕ ꯑꯗꯒꯤ ꯀꯣꯆꯤꯡ ꯑꯃꯨꯛ ꯆꯠ ꯑꯉꯥꯡ ꯇ ꯁ ꯃꯨꯆꯠ ꯇꯧꯕꯗꯣ ꯑꯩꯉꯣꯟꯗ ꯈꯔ ꯃꯥꯟꯕ ꯀ꯭ꯂꯥꯁ ꯌꯥꯝꯈꯠꯈ꯭ꯔꯗꯤ ꯑꯗꯨꯅ ꯇꯧꯕꯅꯦ ꯅꯪꯅ ꯀ꯭ꯂꯥꯁ ꯑꯦꯠ ꯐꯥꯎꯗ ꯈꯛꯇꯪ ꯇꯥꯛꯑꯒꯦ ꯑꯗꯨ ꯅꯪꯅ ꯂꯩꯔꯤꯗꯨꯕꯨ ꯃꯐꯝꯗꯤ ꯔꯦꯟ ꯑꯣꯏꯅ ꯂꯩꯔꯤꯔꯥ ꯅꯣꯏ ꯒꯤ ꯏꯆꯦꯗꯨꯒ ꯂꯩꯃꯤꯟꯅꯩꯔꯥ ꯄꯩꯁꯥꯅ ꯀꯌꯥ ꯀꯌꯥ ꯊꯤꯒꯦ ꯀꯃꯥꯏꯅ ꯇꯧꯒꯦ ꯅꯨꯡꯉꯥꯏꯕ꯭ꯔꯣ
ꯑꯣ ꯀꯩꯅꯣ ꯇꯧꯋ‌ꯦ ꯍꯣꯏ ꯑꯗꯨꯗꯤꯅꯦ ꯆꯨꯝꯃ‌ꯦ ꯅꯪꯅ ꯍꯥꯏꯔꯤꯗꯨꯁꯨ ꯑꯉꯥꯡ ꯑꯉꯥꯡ ꯑꯣꯏꯅ ꯂꯩꯃꯤꯟꯅꯕ ꯑꯣꯏꯇꯥꯔꯒꯗꯤ ꯍꯥꯏꯗꯤ ꯑꯉꯥꯡꯒꯤ ꯑꯣꯏꯅ ꯇꯧꯕ ꯇꯥꯔꯒꯗꯤ ꯑꯗꯨꯃꯥꯏꯅ ꯍꯥꯏꯗꯤ ꯏꯁꯥꯒꯤ ꯂꯥꯏꯔꯤꯛ ꯍꯥꯏꯕꯗꯨꯁꯨ ꯄꯥꯖ ꯕꯅꯤꯅ
ꯏꯁꯥꯒꯤ ꯃꯇꯝ ꯀꯥꯏꯊꯣꯛꯑꯒ ꯑꯆꯧꯕ ꯇꯧ ꯇꯥꯔꯒꯗꯤ ꯇꯧꯗꯕ ꯌꯥꯔꯣꯏꯗꯕꯅꯤꯅ ꯅꯪꯅ ꯑꯉꯥꯡ ꯃꯆꯥ ꯇꯧꯒꯦ ꯍꯥꯏꯔꯤꯗꯣ ꯐꯩꯌꯦ ꯑꯗꯨꯅ ꯑꯗꯨ ꯑꯣꯏꯅ ꯇꯧꯔꯤꯗꯣ ꯂꯩꯕꯒꯤꯗꯤ ꯑꯩꯈꯣꯏ ꯏꯆꯦꯗꯨꯒ ꯑꯗꯨꯝ ꯄꯨꯟꯅ ꯂꯩꯃꯤꯟꯅꯔꯦ ꯃꯥꯅ ꯍꯥꯟꯅ ꯂꯩꯔꯝꯕ ꯌꯨꯝꯒꯤ ꯕꯔꯥ ꯔ‌ꯦꯟ ꯑꯣꯏꯗꯣꯏꯅꯦ ꯑꯗꯨꯗ ꯑꯗꯨꯝ ꯂꯩꯃꯤꯟꯅꯔꯦ ꯄꯨꯟꯅ ꯍꯧꯖꯤꯛꯇꯤ ꯑꯩꯁꯨ ꯁꯤꯗ ꯃ ꯐꯝꯗꯣ ꯑꯅꯧꯕ ꯑꯣꯏꯕꯅꯤꯅ ꯑꯩꯁꯨ ꯈꯪꯗ꯭ꯔꯤꯕꯅꯤꯅ ꯑꯩꯁꯨ ꯍꯥꯏꯗꯤ ꯏꯊꯟꯗ ꯂꯩꯕ ꯈꯣꯠꯄꯗꯨꯁꯨ ꯀꯤꯌ‌ꯦꯕ ꯍꯥꯟꯅꯁꯨ ꯂꯩꯕ ꯅꯠꯇ꯭ꯔꯤꯕꯅꯤꯅ ꯑꯗꯨꯅ ꯍꯧꯖꯤꯛꯀꯤ ꯑꯣꯏꯅꯗꯤ ꯃꯥꯒ ꯑꯗꯨꯝ ꯂꯩꯃꯤꯟꯅꯔꯒ ꯃꯥꯒ ꯑꯗꯨꯝ ꯀꯩꯅꯣꯕꯨꯗꯤ ꯀꯥꯕꯨꯗꯤ ꯇꯣꯉꯥꯟ ꯇꯣꯡꯉꯥꯜꯂꯦ ꯀꯥ ꯑꯅꯤ ꯑꯣꯏꯔꯦ ꯑꯗꯨꯒ ꯑꯩꯈꯣꯏꯒꯤ ꯀꯤꯠꯆꯟ ꯌꯥꯎꯕ ꯑꯃꯅꯦ ꯑꯗꯨꯃꯥꯏꯅ ꯇꯧꯔꯒ ꯕꯥꯠꯔꯨꯝꯒ ꯕꯥꯠꯔꯨꯝ ꯇꯣꯏꯂꯦꯠ ꯌꯥꯎꯕ ꯑꯃꯒ ꯑꯗꯨꯃꯥꯏꯅ ꯀꯥ ꯃꯔꯤꯗꯣ ꯑꯗꯨꯃꯥꯏꯅ ꯍꯧꯖꯤꯛꯀꯤ ꯑꯣꯏꯅꯗꯤ ꯑꯗꯨꯃꯥꯏꯅ ꯂꯩꯔꯤ ꯏꯆꯦ ꯏꯆꯦꯒ ꯑꯩꯒꯗꯤ ꯀꯌꯥꯕꯨ ꯂꯩꯃꯤꯟꯅꯗꯦꯗ ꯏꯆꯦꯒꯤ ꯊꯕꯛꯇꯨꯅ ꯅꯨꯃꯤꯗꯥꯡ ꯆꯠꯄ ꯑꯣꯏꯅ ꯑꯣꯏꯌꯦꯕ ꯑꯗꯨꯒ ꯑꯌꯨꯛ ꯉꯟꯇꯥꯅ ꯑꯩꯈꯣꯏꯒꯤ ꯅꯣꯡꯉꯥꯜꯂꯛꯄꯒꯤ ꯁ꯭ꯋꯥꯏꯁꯤꯗ ꯑꯗꯨꯝ ꯍꯜꯂꯛꯄ ꯑꯗꯨꯒ ꯑꯩꯅ ꯑꯃꯨꯛ ꯑꯌꯨꯛꯇ ꯆꯠꯄꯅꯤꯗꯣ ꯅꯨꯡꯊꯤꯅ ꯃꯥ ꯂꯩꯍꯧꯕ ꯑꯗꯨꯃꯥꯏꯅ ꯇꯧꯔꯒ ꯏꯕꯥꯅꯤꯗꯤ ꯂꯩꯃꯤꯟꯅꯕꯒꯤ ꯃꯇꯝꯕꯨ ꯊꯣꯏꯅ ꯐꯪꯗ‌ꯦꯗ ꯇꯧꯔꯤꯁꯦ ꯑꯁ ꯄꯩꯁꯥ ꯇꯥꯟꯕꯁꯤꯁꯨ ꯑꯋꯥꯕ ꯑꯃꯅꯤꯗ ꯇꯧꯔꯤꯁꯤ ꯀꯩꯅꯣꯗꯤ ꯄꯩꯁꯥ ꯇꯥꯟꯗ ꯌꯥꯗꯦ ꯍꯥꯏꯗꯨꯅ ꯇꯥꯜꯂꯒ ꯇꯧꯔꯤꯅꯤ ꯇꯧꯔꯤꯅꯤ ꯍꯥꯏꯗꯤ ꯇꯨꯝꯕ ꯆꯥꯕ ꯂꯣꯏꯅ ꯑꯣꯟꯅꯔꯕꯅꯤ ꯊꯕꯛꯀꯤꯅꯤ ꯍꯥꯏꯔꯒ ꯇꯧꯔꯤꯁꯦ ꯑꯗꯣ ꯃꯇꯝ ꯈꯔꯗꯤ ꯁꯨꯃꯥꯏꯅ ꯈꯥꯡꯉꯒ ꯂꯩꯕ ꯍꯥꯏꯗꯨ ꯇꯥꯕꯅꯤꯗꯟ ꯑꯗꯣ ꯅꯪꯁꯨ ꯑꯦꯛꯖꯥꯝꯗꯨ ꯐꯥꯎꯅꯕ ꯐꯖꯅ ꯂꯥꯏꯔꯤꯛ ꯄꯥꯎ ꯍꯣꯠꯅꯕꯗ ꯍꯣꯠꯅꯔꯤꯅꯤ ꯃꯇꯝ ꯃꯥꯡꯍꯟꯗꯕꯤꯗ ꯑꯗꯨꯃꯥꯏꯅ ꯇꯧꯔꯒ ꯇꯧ ꯅꯪꯗꯤ ꯌꯨꯝꯗꯒ ꯆꯠꯇ꯭ꯔꯕꯣ ꯀꯃꯥꯏꯟ ꯇꯧꯒꯦ
ꯑꯩ ꯌꯨꯝꯗ ꯃꯃꯥꯡ ꯊꯥꯗ ꯆꯠꯂꯨꯏꯌꯦ ꯑꯗꯨ ꯍꯟꯇꯛ ꯃꯃꯥꯡ ꯊꯥ ꯆꯠꯂꯨꯕꯗꯒꯤ ꯆꯠꯇ꯭ꯔꯤ ꯈꯔ ꯂꯩꯔꯒ ꯑꯃꯨꯛ ꯆꯠꯂꯅꯤꯗ ꯍꯧꯖꯤꯛ ꯌꯨꯝꯗ ꯇꯣꯏꯅ ꯆꯠꯄꯁꯨ ꯅꯨꯡꯉꯥꯏꯇ꯭ꯔꯦꯗ ꯕꯔꯥꯁꯨ ꯇꯤꯡꯉꯤ ꯑꯗꯒꯤ ꯃꯇꯝꯁꯨ ꯌꯥꯝꯅ ꯃꯥꯡꯉꯦ ꯑꯗꯨꯅ ꯇꯣꯏꯅꯗꯤ ꯆꯠꯇꯅꯕ ꯍꯣꯠꯅꯔꯦ ꯑꯁꯤꯗ ꯂꯩꯔꯒ ꯂꯥꯏꯔꯤꯛ ꯅꯨꯡ ꯉꯥꯍꯥꯛꯇꯁꯨ ꯄꯥꯏ ꯑꯗꯨꯅ ꯌꯨꯝ ꯆꯠꯂꯗꯤ ꯃꯇꯝ ꯌꯥꯝ ꯃꯥꯡꯉꯦ ꯂꯥꯏꯔꯤꯛ ꯄꯥꯕ ꯉꯝꯗꯦ
ꯃꯥꯅꯤ ꯃꯥꯅꯤ ꯑꯗꯨꯅꯦ ꯌꯨꯝ ꯍꯥꯏꯁꯤꯗꯤ ꯌꯨꯝꯅꯦ ꯌꯨꯝ ꯍꯥꯏꯁꯤꯗꯤ ꯅꯨꯡꯉꯥꯏꯕꯅꯤꯅ ꯑꯃꯒ ꯑꯃꯨꯛ ꯉꯥꯍꯥꯛꯇꯪ ꯑꯗꯨ ꯆꯥ ꯆꯠꯂꯨꯅꯤ ꯑꯗꯩ ꯑꯉꯥꯡ ꯂꯩꯕ ꯍꯥꯏꯁꯤꯅꯗꯤ ꯑꯗꯩ ꯑꯉꯥꯡ ꯑꯃꯨꯛ ꯍꯧꯔꯅꯤ ꯉꯍꯥꯥꯛꯇꯪ ꯑꯗꯒꯤ ꯑꯉꯥꯡꯒ ꯑꯃꯨꯛ ꯁꯥꯟꯅꯔꯤꯉꯩ ꯑꯗꯒꯤ ꯑꯃꯒ ꯑꯃꯨꯛ ꯑꯗꯨꯗ ꯆꯠꯂꯤꯉꯩ ꯑꯗꯨꯅ ꯑꯗꯨ ꯑꯃꯨꯛ ꯆꯥꯁꯤꯜꯂ‌ꯣ ꯍꯥꯏꯔꯛꯏ ꯑꯗꯨꯃꯥꯏꯅ ꯇꯧꯔꯒ ꯑꯗꯨꯝ ꯌꯨꯝꯗꯗꯤ ꯃꯇꯝ ꯍꯧꯈꯤꯕꯁꯤ ꯈꯪꯍꯧꯗꯕꯅꯤ ꯑꯗꯨꯅ ꯃꯇꯝ ꯈꯔ ꯌꯨꯝ ꯆꯠ ꯇꯅ ꯑꯗꯨꯃꯥꯏꯅ ꯍꯣꯠꯅꯔꯤꯗꯨꯁꯨ ꯐꯔꯕꯅꯤ ꯑꯩꯁꯨ ꯌꯨꯝꯗ ꯁꯨꯝ ꯂꯩꯔꯗꯤ ꯌꯥꯔꯔꯣꯏ ꯌꯨꯝꯗ ꯁꯨꯝ ꯂꯩꯔꯗꯤ ꯏꯁꯥꯁꯤꯁꯨ ꯄꯪꯁꯤꯜꯂꯛꯑꯦ ꯑꯗꯨꯒ ꯄꯩꯁꯥ ꯅꯨꯡꯁꯥ ꯊꯣꯛꯇꯕꯁꯨ ꯃꯔꯝ ꯑꯣꯏꯔꯒ ꯍꯥꯏꯔꯒ ꯑꯩꯁꯨ ꯑꯗꯨꯃꯥꯏꯅ ꯑꯩꯈꯣꯏ ꯏꯃꯥꯒ ꯕꯕꯥꯒꯗ ꯍꯥꯏꯔꯒ ꯑꯩ ꯁꯨꯃꯥꯏꯅ ꯆꯠꯇꯕ ꯌꯥꯗꯦ ꯆꯠꯄꯒꯤ ꯇꯤꯛꯀꯦꯠ ꯄꯩꯁꯥꯗꯨꯗꯗꯤ ꯏꯃꯥ ꯏꯄꯥꯕꯨ ꯃꯃꯥ ꯕꯕꯥꯒꯅ ꯄꯨꯊꯣꯛꯄꯤꯌꯨ ꯑꯇꯣꯞꯄꯗꯤ ꯑꯩ ꯑꯗꯨꯝ ꯃꯈꯥ ꯇꯥꯅ ꯉꯝ ꯇꯧꯔꯨꯔꯒꯦ ꯍꯥꯏꯔꯒ ꯑꯩꯁꯨ ꯑꯗꯨꯃꯥꯏꯅ ꯀꯩꯅꯣ ꯇꯧꯔꯝꯃꯤ ꯍꯥꯏꯔꯝꯃꯤ ꯑꯩꯁꯨ ꯃꯣꯏꯗ ꯄꯩꯁꯥ ꯈꯔ ꯈꯔ ꯊꯥꯕꯗꯤ ꯉꯝꯃꯦ ꯍꯟꯗꯛ ꯣꯏ ꯃꯃꯥꯡ ꯊꯥꯗꯒꯤ ꯊꯥꯕ ꯍꯧꯔꯦ ꯃꯣꯏꯗ ꯑꯩꯒꯤ ꯆꯨꯡꯁꯤꯟꯕ ꯄꯩꯁꯥ ꯄꯤꯖꯔꯤ ꯑꯩꯒꯤ ꯅꯆꯅꯁꯤꯡꯨꯡꯁꯤ ꯂꯧꯔꯦ ꯑꯩꯒꯤ ꯐꯝ ꯑꯩꯒꯤ ꯐꯪꯕ ꯄꯩꯁꯥꯗꯣ ꯈꯔ ꯆꯪꯁꯤꯜꯍꯧꯔꯦ ꯑꯩꯅ ꯑꯗꯨꯗꯒꯤ ꯃꯣꯏꯗ ꯈꯔ ꯄꯤ ꯁꯤꯅꯒ ꯑꯗꯨꯃꯥꯏꯅ ꯇꯧꯋꯦꯅꯦ ꯈꯪꯗꯦꯗ ꯒ꯭ꯌꯥꯟ ꯇꯥꯗꯦꯗ ꯑꯗꯣ ꯅꯣꯏꯒꯤ ꯅꯅꯥꯎꯄꯤ ꯑꯃ ꯂꯩꯕꯗꯨꯗꯤ ꯃꯥꯗꯤ ꯀꯔꯤ ꯇꯧꯔꯤꯒꯦ ꯍꯧꯖꯤꯛꯇꯤ ꯃꯥ ꯎꯗꯕ ꯍꯨꯏꯔꯦꯅꯅ
ꯑꯩꯈꯣꯏ ꯏꯅꯥꯎꯄꯤꯗꯣ ꯃꯥ ꯍꯟꯗꯛ ꯇꯨꯋꯦꯜꯐ ꯑꯦꯛꯖꯥꯝ ꯊꯥꯈ꯭ꯔꯦ ꯑꯗꯨ ꯍꯥꯏꯗꯣꯛꯈ꯭ꯔꯦ ꯃꯥ ꯁꯦꯀꯦꯟ ꯗꯤꯚꯖꯟꯗ ꯄꯥꯁ ꯇꯧꯔꯑꯦ ꯃꯥꯗꯤ ꯑꯥꯔꯆꯔꯤꯁꯨ ꯁꯥꯟꯅꯩꯌꯦ ꯃꯥꯁꯦ ꯁꯥꯟꯅꯕ ꯌꯥꯝꯅ ꯄꯥꯝꯃꯦꯅ ꯑꯗꯨꯒ ꯂꯥꯏꯔꯤꯛꯇꯗꯤ ꯃꯥ ꯌꯥꯝ ꯑꯣꯟꯁꯤꯟꯗ꯭ꯔꯦ ꯃꯥꯗꯤ ꯁꯥꯟꯅꯕꯗ ꯑꯣꯏꯅ ꯌꯥꯝꯅ ꯃꯥꯏ ꯑꯣꯟꯁꯤꯜꯂꯦ ꯃꯥꯁꯨ ꯑꯗꯨꯝ ꯂꯩꯔꯤꯗ ꯀꯟꯅ ꯍꯣꯠꯅꯔꯤ ꯃꯥꯁꯨ
ꯐꯩꯅꯦ ꯑꯗꯨꯅꯦ ꯅꯣꯏ ꯍꯦꯅꯦ ꯃꯥ ꯀꯩꯅꯣ ꯇꯧꯋꯤ ꯑꯗꯨꯃꯥꯏꯅ ꯍꯥꯏꯗꯤ ꯁꯥꯟꯅꯕ ꯈꯣꯠꯄ ꯇꯧꯔꯒ ꯇꯧꯕꯁꯤꯁꯨ ꯐꯩꯗ ꯍꯥꯏꯗꯤ ꯏꯁꯥ ꯏꯁꯥꯒꯤ ꯄꯨꯤꯊꯣꯔꯛꯄ ꯍꯥꯏꯕꯗꯨ ꯃꯤ ꯑꯃꯅ ꯂꯥꯏꯛ ꯃꯤ ꯑꯃꯅ ꯂꯥꯏꯔꯤꯛꯇ ꯄꯤꯊꯂꯛꯀꯅꯤ ꯃꯤ ꯑꯃꯅ ꯀꯔꯕꯥꯔ ꯇꯧꯕꯗ ꯄꯤꯊꯣꯛꯂꯛꯀꯅꯤ ꯃꯤ ꯑꯃꯅ ꯁꯥꯟꯅꯕꯗ ꯄꯤꯊꯣꯛꯂꯛꯀꯅꯤ ꯑꯗꯨ ꯑꯗꯨꯃꯥꯏꯅ ꯃꯤꯁꯦ ꯃꯈꯟ ꯃꯈꯟ ꯇꯣꯉꯥꯟꯕꯅꯤꯅ ꯃꯥ ꯃꯥ ꯃꯁꯥ ꯃꯁꯥꯒꯤ ꯍꯩꯕꯁꯤꯁꯨ ꯇꯣꯉꯥꯟ ꯇꯣꯉꯥꯟꯕꯗꯨ ꯑꯣꯏꯕꯅꯤꯅ ꯐꯩꯌꯦ ꯃꯥꯅ ꯆꯠꯂꯤꯕ ꯂꯥꯏꯟꯗꯨꯁꯨ ꯌꯥꯝꯅ ꯐꯩ ꯑꯗꯨꯃꯥꯏꯅ ꯃꯥꯗꯤ ꯉꯝꯃꯦꯁꯨ ꯈꯜꯂꯤ ꯅꯍꯥꯟꯋꯥꯏ ꯑꯉꯥꯡ ꯑꯣꯏꯔꯤ ꯗꯒꯤ ꯍꯧꯔꯒ ꯑꯗꯨꯝ ꯍꯣꯠꯅꯕ ꯀꯟꯕ ꯑꯗꯨꯃꯥꯏꯅ ꯑꯣꯏꯔꯛꯄꯅꯤ ꯃꯥꯗꯤ ꯑꯗꯒꯤ ꯂꯩꯀꯥꯏꯒꯤ ꯂꯝꯖꯦꯟ ꯑꯣꯏꯔꯣ ꯑꯗꯒꯤ ꯂꯩꯀꯥꯏꯒꯤ ꯀ꯭ꯂ ꯄꯣꯔꯠ ꯇꯧꯕ ꯑꯗꯨꯝ ꯃꯥꯗꯣ ꯀꯩꯅꯣ ꯇꯧꯕꯗꯣ ꯄ꯭ꯔꯥꯏꯖ ꯂꯧꯕ ꯑꯗꯒꯤ ꯃꯥꯅ ꯐꯥꯔꯥꯁ ꯇꯥꯕ ꯑꯗꯨꯅ ꯑꯗꯨꯝ ꯇꯧꯕꯅꯤꯅ ꯃꯥ ꯃꯁꯥꯅ ꯁꯨ ꯄꯥꯝꯖꯔꯒꯁꯨ ꯇꯣꯡꯧꯕꯅꯤꯅ ꯁꯣꯏꯗꯅꯁꯨ ꯃꯥꯏ ꯄꯥꯛꯇꯅꯤꯗ ꯑꯗꯨꯃꯥꯏꯅ ꯇꯧꯕ ꯈꯜꯂꯤ
ꯍꯣꯏ ꯑꯗꯨꯃꯥꯏꯅ ꯈꯜꯂꯤꯅꯦ ꯑꯩꯈꯣꯏꯁꯦ ꯃꯁꯥꯅ ꯄꯥꯝꯖꯕꯅꯤ ꯑꯗꯨꯝ ꯇꯧꯍꯜꯂ ꯀꯩꯅꯣ ꯈꯪꯗꯦꯗ ꯇꯝꯕ ꯉꯝꯗꯦ ꯅꯥꯗ ꯌꯦꯛꯇꯕꯅ ꯂꯥꯏ ꯈꯣꯏꯔꯝꯃꯤꯉ ꯏꯃꯨꯡꯒ ꯁꯨꯝꯗ ꯋꯥꯁꯜꯂꯛꯄꯁꯤꯁꯨ ꯑꯩꯁꯨ ꯅꯪꯒꯤ ꯑꯗꯨꯃꯥꯏꯅ ꯃꯄꯥꯟ ꯂꯝꯗ ꯑꯣꯏꯅ ꯊꯕꯛ ꯊꯤꯔꯨꯔꯁꯤꯔꯥꯅ ꯈꯜꯍꯜꯂꯅꯤ
ꯃꯇꯝ ꯈꯔꯗꯤ ꯌꯦꯡꯊꯣꯛꯑꯒ ꯑꯗꯨꯝ ꯅꯪ ꯂꯥꯏꯔꯤꯛ ꯂꯥꯏꯔꯤꯛ ꯄꯥꯔꯒ ꯍꯧꯖꯤꯛ ꯑꯦꯛꯖꯥꯝꯒꯤ ꯍꯥꯏꯗꯨ ꯍꯧꯖꯤꯂꯨꯈꯤꯕꯅꯤꯅ ꯑꯗꯨꯝ ꯅꯪ ꯂꯥꯏꯔꯤꯛꯇꯨ ꯐꯖꯅ ꯄꯥꯔꯒ ꯑꯗꯨꯝ ꯐꯖꯅ ꯑꯅꯧꯕꯗꯣ ꯈꯜꯂꯨꯅꯤꯅ ꯄꯒꯗ ꯁꯃꯥꯏꯅ ꯂꯥꯛꯄ ꯈꯣꯠꯄ ꯍꯥꯏꯁꯤꯗꯤ ꯑꯩꯈꯣꯏꯗꯤ ꯎꯄꯥꯏ ꯂꯩꯇ꯭ꯔꯤꯕꯁꯤꯗ ꯑꯗꯨꯃꯥꯏꯅ ꯂꯥꯛꯄꯒꯤ ꯋꯥꯔꯤꯔ ꯍꯥꯏꯗ ꯑꯗꯨꯝ ꯅꯪ ꯑꯩ ꯑꯩꯅꯁꯨ ꯃꯇꯦꯡ ꯄꯥꯡꯕ ꯉꯝꯕꯒꯤ ꯃꯔꯝ ꯅ ꯑꯗꯨꯝ ꯄꯥꯡꯉꯛꯀꯦ ꯅꯪꯒꯤ ꯑꯋꯥꯠ ꯑꯄꯥ ꯍꯥꯏꯗꯤ ꯑꯩꯅ ꯉꯝꯒꯗꯕ ꯃꯇꯦꯡ ꯂꯩꯇꯥꯔꯒꯗꯤ ꯑꯩꯉꯣꯟꯗꯁꯨ ꯑꯗꯨꯝ ꯍꯪꯉꯛꯑꯣ ꯑꯩꯁꯨ ꯄꯥꯡꯉꯒꯦ ꯑꯗꯣ ꯑꯩ ꯉꯥꯏꯍꯥꯛꯇꯪ ꯄꯣꯠꯊꯥꯔꯒꯦ ꯊꯕꯛ ꯍꯜꯂꯛꯄꯒꯤ ꯊꯝꯃꯒꯦꯀꯣ
ꯄꯣꯠꯊꯥꯔꯣ ꯄꯣꯠꯊꯥꯔꯣ ꯌꯥꯝ ꯅꯨꯡꯉꯥꯏꯔꯦ ꯅꯣꯡꯃ ꯑꯃꯨꯛ ꯁꯥꯟꯅꯔꯁꯤ ꯋꯥꯔꯤ